ꯍꯜꯂꯣ ꯍꯂꯣ ꯑꯥ ꯇꯥꯏ ꯇꯥꯏ
ꯀꯩꯗꯧꯕ꯭ꯔꯣ
ꯑꯩꯔꯣ ꯕꯣꯜ ꯌꯦꯡꯕ ꯂꯣꯏꯔꯒ ꯑꯗꯨꯝ ꯇꯨꯝꯃꯤꯅꯦ
ꯑꯁ ꯉꯟꯇꯥ ꯕꯣꯜ ꯌꯦꯡꯉꯤꯅꯦ ꯑꯗꯨꯗꯤ
ꯑꯥ ꯔꯣꯅꯥꯜꯗꯣꯕꯨ ꯁꯄꯣꯔꯠ ꯇꯧꯔꯒ ꯌꯥꯗꯅꯦ
ꯔꯣꯅꯥꯜꯗꯣ ꯈꯣꯏꯗꯤ ꯗ꯭ꯔꯣ ꯇꯥꯏ ꯍꯥꯏꯅꯦ
ꯑꯧ ꯌꯥꯗ꯭ꯔꯦ ꯌꯥꯝ ꯄꯥꯡꯕꯒꯤꯔ ꯈꯪꯗꯦ
ꯎꯝ
ꯄꯨꯜ ꯃꯦꯖ ꯑꯥ ꯑꯗꯨꯝ ꯁꯥꯅꯥꯔꯁꯨ ꯃꯥꯗꯤ ꯆꯟꯕ ꯉꯝꯗ꯭ꯔꯦꯕ
ꯑꯣ ꯑꯥꯔꯖꯦꯟꯇꯤꯅꯥꯅ ꯀꯃꯥꯏꯅ ꯇꯧꯔꯦ
ꯑꯥ
ꯑꯥꯖꯦꯟꯇꯤꯅꯥꯗꯤ
ꯉꯝꯈ꯭ꯔꯦ
ꯑꯁ ꯀꯔꯤꯕ ꯅꯪꯅ ꯍꯥꯏꯕ ꯑꯦꯞꯁꯇꯣ
ꯑꯥ
ꯑꯗꯨꯗꯣ ꯃꯦꯠꯁ ꯂꯣꯏꯈ꯭ꯔꯕꯒꯤ ꯚꯤꯗꯤꯑꯣ ꯍꯥꯏꯗꯤ ꯃꯣꯏꯒꯤ ꯃꯦꯠꯁꯇꯨ ꯑꯗꯨꯝ ꯊꯥꯒꯠꯄ꯭ꯔꯥ ꯑꯥ
ꯑꯥ ꯑꯗꯨꯗꯤ ꯊꯥꯒꯠꯠꯇꯦ ꯂꯥꯏꯐ ꯈꯛꯇꯅꯦ
ꯂꯥꯏꯐ ꯈꯛꯇꯔꯣ ꯑꯁ ꯑꯩꯗꯤ ꯑꯗꯨꯃꯥꯏꯅ ꯊꯥꯒꯠꯄ꯭ꯔꯥ ꯈꯜꯂꯨꯔꯦ ꯌꯦꯡꯕ ꯐꯪꯗ꯭ꯔꯦ ꯑꯗꯨꯗꯤ
ꯐꯪꯉꯔꯣꯏ
ꯑꯁ ꯇꯜꯂꯦꯗ ꯐꯥꯏꯅꯦꯜꯗꯣ ꯑꯣꯏꯅ ꯐꯖꯅ ꯌꯦꯡꯉꯒꯦꯗ
ꯎꯝ ꯀꯅꯥ ꯈꯪꯅꯤ ꯐꯥꯢꯅꯦꯜꯗ ꯔꯣꯅꯥꯜꯗꯣ ꯍꯥꯏꯔꯗꯤ
ꯍꯥꯥ
ꯀꯅꯥ ꯈꯪꯅꯤ ꯔꯣꯅꯥꯜꯗꯣꯅ ꯑꯃꯨꯛ ꯂꯧꯔꯗꯤ
ꯌꯦꯡꯕ ꯇꯥꯔꯦ ꯋꯥꯔꯜ ꯀꯞꯁꯦ ꯀꯅꯥꯅ ꯑꯣꯏꯒꯦꯔꯥ ꯑ ꯆꯠꯇꯦ ꯆꯠꯈꯤꯕ ꯆꯍꯤꯗꯗꯤ ꯋꯥꯔꯜ ꯀꯞꯁꯦ ꯀꯅꯥꯅ ꯂꯧꯕ꯭ꯔꯥ ꯑꯥꯔꯖꯦꯟꯇꯤꯅꯥꯅ
ꯈꯪꯗꯦ ꯄꯣꯔꯇꯨꯒꯜ ꯑꯣꯏꯕ ꯃꯥꯜꯂꯤꯅꯦ ꯑꯩ ꯈꯪꯗꯦ
ꯑꯔꯖꯦꯟꯇꯤꯅꯥꯔ
ꯅꯪ ꯌꯦꯡꯗ꯭ꯔꯣ ꯆꯠꯈꯤꯕ ꯏꯁ ꯑꯣ ꯑꯗꯨ ꯃꯇꯝꯅꯤ ꯅꯣꯏ ꯈꯔ ꯑꯉꯥꯡ ꯑꯣꯏꯔꯝꯒꯅꯤ ꯑꯗꯨꯒꯤꯅꯤ
ꯎꯝ ꯆꯍꯤ ꯃꯔꯤ ꯃꯔꯤꯅꯤꯅ ꯒꯦꯞ ꯂꯩꯕꯗꯣ
ꯑꯥ ꯑꯗꯨꯗꯤ ꯑꯉꯥꯡ ꯀꯔꯤꯅꯣ ꯐꯨꯠꯕꯣꯜꯒ ꯌꯦꯡꯕ ꯍꯩꯕ ꯃꯇꯝ ꯅꯠꯇꯦꯅꯦ ꯌꯥꯝ ꯍꯩꯕ ꯃꯇꯝ ꯅꯠꯇ꯭ꯔꯦꯅꯦ ꯐꯣꯟ ꯄꯥꯏꯔꯝꯈꯤꯔꯣꯏꯅꯦ ꯑꯗꯨ ꯃꯇꯝꯗꯨꯗꯤ
ꯄꯥꯏꯗ꯭ꯔꯦ ꯇꯤꯚꯤ ꯈꯔ ꯌꯦꯡꯉ ꯑꯗꯨꯁꯨ ꯅꯨꯡꯇꯤꯒꯤ ꯌꯦꯡꯗꯦ
ꯑꯗꯨꯅꯦꯕ ꯀꯔꯤ ꯍꯤꯟꯖꯥꯡ ꯆꯥꯔꯦ
ꯑꯁꯤꯡ ꯉꯁꯤ ꯌꯥ ꯑꯦ ꯑꯂꯨ ꯑꯗꯨꯝ ꯊꯣꯡꯉꯤꯗ
ꯎ ꯑꯥꯂꯨꯒ ꯃꯣꯔꯣꯛ ꯆꯥꯕ꯭ꯔꯣ ꯍꯨꯝ ꯍꯨꯝ ꯑꯥ ꯆꯥꯗꯦꯇ ꯑꯗꯨꯗꯤ ꯑꯂꯨꯒꯗ ꯀꯃꯥꯏꯅ ꯆꯥꯕ
ꯑꯂꯨꯒ ꯏꯟꯖꯥꯡ ꯃꯍꯤꯒ ꯏꯁꯤꯡꯒ ꯆꯥꯕ
ꯃꯍꯤ ꯍꯥꯞꯇꯕ ꯑꯣ ꯃꯍꯤ ꯍꯥꯏꯌꯦ ꯃꯅꯥꯒꯨꯝꯕ ꯍꯥꯞꯇꯦ
ꯃꯅꯥ ꯑꯗꯨ ꯀꯥꯞ ꯇꯨꯝ ꯍꯥꯞꯄ ꯃꯥꯜꯂꯦ ꯈꯪꯗꯦ
ꯎꯝ
ꯆꯥꯛꯄꯥꯎ ꯌꯦꯡꯗ꯭ꯔꯦꯅꯦ ꯑꯩ ꯐꯣꯟ ꯌꯦꯡꯉꯒ ꯑꯗꯨꯝ ꯃꯨꯛꯕꯥꯥꯡꯗꯣ ꯌꯦꯡꯉꯒ ꯑꯗꯨꯝ ꯆꯥꯕꯅꯤꯅꯦ ꯍꯥ ꯍꯥ
ꯑꯗꯨꯅ ꯍꯥꯎꯕꯅꯤꯅꯦ
ꯎꯝ ꯎꯄꯥꯏ ꯂꯩꯇ꯭ꯔꯤꯅꯦ
ꯁꯥ ꯃꯇꯨꯝ ꯃꯇꯨꯝꯅꯤ ꯍꯥꯏꯅ ꯑꯗꯨꯝ ꯌꯣꯠꯂꯝꯃꯅꯤ
ꯎꯝ ꯋꯥꯈꯜꯗ ꯑꯍꯥ ꯍꯥ
ꯋꯥꯈꯜꯗ ꯁꯥ ꯃꯇꯨꯝ ꯃꯇꯨꯝꯅꯤ ꯍꯥꯏꯅ ꯎꯗꯣꯏꯅꯦ ꯑꯩꯈꯣꯏꯗꯤ ꯆꯥꯛ ꯆꯥꯗ꯭ꯔꯤꯗ
ꯑꯁ ꯅꯪꯗꯤ ꯑꯗꯨꯝ ꯊꯦꯡ ꯆꯥꯏꯅꯦ
ꯎꯝ ꯊꯕꯛ ꯃꯐꯝꯗ ꯆꯥꯕꯩꯕꯣ
ꯎꯝ
ꯑꯗꯨ ꯊꯦꯡꯅ ꯆꯥꯏꯌꯦ
ꯆꯥꯕ ꯅꯨꯡꯉꯥꯏꯕ꯭ꯔꯅꯦ ꯊꯕꯛ ꯃꯐꯝꯗꯨꯕꯨ
ꯎꯄꯥꯏ ꯂꯩꯇꯦꯅ ꯊꯕꯛ ꯉꯟꯅ ꯆꯠꯂꯦ
ꯎꯝ ꯎꯝ
ꯑꯗꯣ ꯉꯟꯅ ꯆꯠꯄꯅꯤꯅ ꯌꯨꯝꯗꯤ ꯆꯥꯛ ꯆꯥꯕ ꯃꯇꯝ ꯂꯩꯇꯦ
ꯎꯝ ꯑꯗꯨꯗꯤ ꯉꯟꯇꯥ ꯍꯧꯈ꯭ꯔꯒ ꯕ꯭ꯔꯦꯛꯐꯥꯁꯀꯨꯝꯕ ꯑꯗꯨꯝ ꯇꯧꯔꯣꯗꯅ
꯭ꯕꯔꯦꯛꯐꯥꯁꯇꯤ ꯇꯧꯋꯦ ꯑꯗꯨꯑꯣꯏꯁꯨ ꯕ꯭ꯔꯦꯛꯐꯥꯁ ꯀꯤ ꯀꯩꯅꯣ ꯑꯁ ꯄꯨꯛ ꯊꯟꯅꯤꯡꯉꯥꯏ ꯍꯥꯏꯗꯤ ꯆꯥꯕ ꯌꯥꯗꯦꯗꯅ ꯑꯩ ꯍꯣꯔꯦꯟ ꯄꯨꯡ ꯋꯥꯟ ꯋꯥꯟꯒꯨꯝꯕꯗ ꯆꯥꯒꯗꯕ ꯃꯥꯜꯂꯦ ꯆ
ꯎꯝ ꯍꯣꯔꯦꯟꯁꯨ ꯕ꯭ꯔꯥꯖꯤꯜꯒ ꯂꯩꯕꯅꯦ
꯭ꯕꯔꯖꯤꯠ ꯄꯨꯡ ꯀꯌꯥꯗꯔꯥ
ꯈꯪꯗꯦ ꯑꯩ ꯑꯥ ꯌꯦꯡꯒꯦꯀꯣ
ꯌꯦꯡꯉꯣꯅꯦ ꯃꯔꯛ
ꯄꯨꯡ ꯇꯔꯥ ꯃꯈꯥꯏ ꯑꯗꯨꯋꯥꯏꯗ ꯂꯩꯔꯝꯒꯗ꯭ꯔꯀꯥꯅꯤ
ꯇꯦꯟ ꯊꯥꯔꯇꯤ ꯇꯔꯥ ꯃꯈꯥꯏ ꯅꯨꯡꯗꯥꯡꯒꯤ ꯇꯔꯥ ꯃꯈꯥꯏ
ꯍꯌꯦꯡ ꯉꯁꯤ ꯗꯦꯠ ꯇ꯭ꯋꯦꯟꯇꯤ ꯑꯩꯠ ꯑꯣ ꯌꯦꯡꯅꯦ ꯍꯌꯦꯡꯅꯦ
ꯑꯌꯦꯡ ꯑꯣ ꯍꯌꯦꯡ ꯑꯣ ꯍꯌꯦꯡ ꯂꯩꯕꯅꯤꯅꯦ ꯅꯨꯡꯗꯥꯡꯗ ꯄꯨꯡ ꯇꯦꯟ ꯇꯔꯥ ꯃꯈꯥꯏꯗꯀꯣ ꯅꯨꯡꯗꯥꯡꯅ ꯄꯤꯔꯗꯤ ꯌꯦꯡꯕ ꯌꯥꯏꯕ ꯑꯣ
ꯑꯦ ꯖꯤꯝꯕꯥꯥꯕꯋꯦꯒ ꯕꯪꯒ꯭ꯂꯥꯗꯦꯁ ꯂꯩꯅꯤ ꯍꯨꯔꯦꯟ ꯑꯁꯤ ꯁꯤꯒꯨꯝꯕꯗꯤ ꯐꯥꯎ
ꯍꯥꯥ ꯀꯩ ꯍꯥꯏꯕ꯭ꯔꯥ ꯐꯖꯅ ꯇꯥꯗꯦ ꯍꯜꯂꯣ ꯇꯥꯕ꯭ꯔꯣ ꯍꯜꯂꯣ